ꯀꯗꯧꯅꯣ ꯑꯩ ꯑꯗꯨꯝ ꯂꯩꯌꯦ
ꯑꯁ ꯈꯪꯗꯤ ꯃꯈꯣꯡꯒꯤꯦ ꯈꯖꯤꯛ ꯈꯖꯤꯛ ꯈꯛꯇ ꯊꯌꯦ ꯑꯦꯁ ꯑꯗꯨꯝ ꯂꯩꯕꯅꯤ
ꯆꯠ ꯆꯈ꯭ꯔꯦ
ꯆꯠꯈ꯭ꯔꯦ ꯅꯈꯣꯏꯗꯤ
ꯑꯁ ꯑꯩꯗꯤ ꯆꯥꯗ꯭ꯔꯤ
ꯑꯩꯑꯣ ꯀꯔꯤꯒꯤꯔꯣ ꯆꯤꯆꯦ ꯐꯖꯅ ꯆꯥꯛ ꯆꯥꯛꯑꯣ ꯍꯥꯜ ꯆꯪ ꯐꯥꯅꯤꯉꯩꯒꯤꯅꯦ
ꯅꯣꯏ ꯆꯦꯆꯦ ꯎꯔ ꯀꯤꯕ ꯊꯦꯡꯈ꯭ꯔꯕꯩ ꯃꯇꯝꯗ ꯆꯥꯗꯕ ꯑꯗꯨꯒꯤ
ꯑꯩꯌꯥ ꯑꯥ ꯑꯩꯈꯣꯏꯗꯤ ꯀꯥꯡꯁꯣꯏꯅꯤ ꯅꯈꯣꯏꯗꯤ
ꯍꯣꯏꯗꯤ ꯈꯪꯗꯦ ꯑꯩ ꯆꯥꯁꯨ ꯆꯥꯔꯦ ꯆꯪꯁꯨ ꯆꯪꯗꯦ
ꯑ ꯑꯩꯈꯣꯏꯗꯤ ꯄꯥꯅꯤ ꯄꯨꯔꯤꯒ ꯃꯣꯃꯣꯒ ꯆꯥꯎꯃꯤꯟ
ꯍꯥꯎ ꯍꯥꯎ ꯆꯥꯏꯗꯣ ꯆꯪꯗꯤ ꯆꯪꯉꯦ ꯀꯣ ꯅꯣꯏꯗꯤ
ꯑꯩꯈꯣꯏꯗꯤ ꯑꯗꯨ ꯈꯛꯇꯅꯦ
ꯌꯥꯝ ꯌꯥꯝ ꯆꯥꯎ
ꯌꯥꯝ ꯌꯥꯝ ꯆꯥꯕꯒꯤꯀꯣ ꯌꯥꯝ ꯀꯔꯤ ꯍꯩꯁꯤꯔꯥ ꯑ ꯀꯔꯤ ꯍꯥꯏꯕ ꯑꯥ ꯈꯪꯗ꯭ꯔꯦ ꯍꯣꯏ
ꯑꯗꯨꯝ ꯉꯥꯡꯉꯨ ꯍꯩꯕꯅꯦ ꯏꯚꯦꯟ ꯁꯤ ꯇꯤꯝ ꯁꯤꯐꯥꯎ ꯌꯥꯝ ꯍꯩꯈ꯭ꯔꯦ
ꯍꯣꯏ ꯂꯔꯟ ꯇꯧꯒꯦ ꯇꯧꯅꯤ
ꯍꯧꯖꯤꯛꯇꯤ ꯀꯔꯤ ꯇꯧꯕ꯭ꯔꯣ
ꯑꯩꯗꯤ ꯐꯤꯁ ꯁꯨꯅꯤꯡꯉꯥꯏ ꯇꯧꯕꯅꯤ ꯅꯈꯣꯏꯗꯤ
ꯑꯁ ꯐꯝꯅ ꯂꯩꯌꯦ ꯑꯗꯨꯗꯤ ꯄꯥꯁꯤꯔꯥ ꯄꯥꯔꯣꯏꯁꯤꯔꯥ ꯌꯦ ꯇꯥꯔ ꯂꯩꯌꯦꯦ ꯄꯥꯅꯤꯡ ꯒꯦꯞ ꯌꯥꯝ ꯃꯟꯕꯤ ꯂꯩꯔꯦ ꯄꯥꯅꯤꯡꯗꯕ
ꯑꯣ ꯑꯗꯨꯃꯥꯏꯅ ꯇꯧꯕ꯭ꯔꯣ
ꯍꯣꯏ ꯅꯨꯃꯤꯠ ꯑꯥꯏ ꯊꯤꯡ ꯐꯣꯔ ꯗꯦꯖ ꯒꯦꯞ ꯂꯩꯕꯗꯨ ꯄꯥꯅꯤꯡꯗꯕ
ꯑꯩꯌꯥ ꯑꯩꯈꯣꯏꯗꯤ ꯂꯣꯏ ꯃꯛ ꯍꯩꯈ꯭ꯔꯦ ꯑꯗꯨꯒꯤ ꯄꯥꯗꯦ
ꯍꯣꯏ ꯀꯣꯄꯔ ꯀꯣꯕꯔ ꯄꯥꯎ ꯑꯦꯔ ꯇꯧꯑꯣꯏ ꯔꯕꯤꯖꯗꯧ ꯑꯣꯏꯔ ꯂꯩꯌꯣ
ꯑꯁ ꯑꯗꯨꯁꯨ ꯂꯣꯏꯈ꯭ꯔꯦ ꯀꯔꯤ ꯍꯥꯏꯁꯤꯔꯥ ꯑꯩꯈꯣꯏꯒꯤ ꯇꯦꯛꯁꯕꯨꯛ ꯄ꯭ꯔꯥꯏꯁꯗꯣ
ꯑꯥ
ꯑꯗꯨ ꯈꯛꯇ ꯈꯪꯗꯕꯤꯗ ꯂꯩꯕꯅꯤ ꯍꯧꯖꯤꯛ ꯐꯥꯎꯗꯤ ꯑꯇꯛꯄ ꯂꯣꯏꯃꯛ ꯈꯪꯈ꯭ꯔꯦ ꯍꯣꯏ ꯈꯣꯏꯗꯤ ꯗꯨꯃꯥꯏ
ꯑꯦꯛꯖꯥꯝꯗ ꯅꯪꯒ ꯊꯝꯃꯤꯟꯅꯗꯤ ꯀꯌꯥꯃꯨꯛ ꯅꯨꯡꯉꯥꯏꯒꯦꯔꯥ ꯑꯗꯨꯗꯤ ꯍꯣꯏ ꯃꯊꯪꯗꯗꯤ ꯁꯞꯆꯦꯠ ꯂꯧꯃꯤꯟꯅꯁꯦ
ꯍꯣꯏ ꯌꯥꯏꯌꯦ ꯑꯗꯨꯒ ꯁꯤꯋꯦꯁꯇꯔꯁꯨ ꯃꯟꯅꯁꯦ
ꯑꯩ ꯃꯥꯁꯇꯔꯗ ꯏꯪꯂꯤꯁ ꯂꯧꯕ ꯂꯥꯛꯀꯦ ꯅꯣꯏꯗ
ꯍꯣꯏ ꯌꯥꯏ ꯌꯥꯏ
ꯍꯧꯖꯤꯛꯗꯤ ꯀꯔꯤ ꯇꯧꯒꯦꯔꯣ ꯅꯣꯏ
ꯑꯩꯈꯣꯏꯗꯤꯀꯣ ꯅꯪꯕꯨ ꯈꯜꯂꯒ ꯂꯩꯒꯅꯤ
ꯑꯁ ꯃꯥꯜꯂꯦ
ꯑ
ꯊꯕꯛ ꯆꯤꯟꯕ ꯃꯥꯟꯕ ꯅꯪꯒꯤ ꯃꯈꯣꯟꯗꯨ
ꯑꯣ ꯑꯗꯨꯃꯥꯏ ꯇꯧꯕ꯭ꯔꯣ
ꯍꯣꯏ
ꯑꯁ ꯊꯕꯛ ꯇꯧꯗꯦꯍꯦ ꯀꯔꯤꯔꯣ
ꯅꯣꯏ ꯀꯩꯅꯣ ꯃꯤꯠ ꯑꯃ ꯀꯔꯤ ꯑꯦꯛꯖꯥꯝ ꯊꯥꯒꯦꯔꯣ
ꯍꯥ
ꯀꯩ ꯅꯨꯃꯤꯠꯇ ꯑꯃꯨꯛꯀ ꯑꯦꯛꯖꯥꯝ ꯂꯩꯕꯕ꯭ꯔꯥ
ꯑꯩꯈꯣꯏꯗꯤ ꯑꯥ ꯇꯨ꯭ꯌꯁꯗꯦꯗ ꯂꯩꯌꯦ
ꯑꯣ ꯑꯩꯈꯣꯏꯁꯨ ꯇꯨꯏꯁꯗꯦꯅꯦ ꯃꯥꯟꯅꯩꯅꯦ
ꯑꯣ ꯆꯞ ꯃꯥꯟꯅꯩꯌꯦꯀꯣ
ꯑꯥ
ꯎꯝ
ꯐꯖꯟ ꯊꯥꯎꯋꯣ ꯅꯣꯏꯁꯨ
ꯍꯣꯏ ꯅꯈꯣꯏꯁꯨ ꯀꯟꯅ ꯂꯥꯏꯔꯤꯛ ꯄꯥꯎꯑꯣꯀꯣ ꯃꯤ ꯑꯣꯏꯅꯤꯡꯉꯥꯏꯒꯤꯅꯤ
ꯅꯣꯏ ꯈꯔ ꯁꯤꯅꯤꯌꯔ ꯑꯣꯏꯕꯈꯣꯏ ꯅꯍꯥꯟ ꯑꯣꯏꯌꯣ ꯑꯈꯣꯏꯗꯤ ꯄꯥꯔꯁꯨ ꯆꯪꯗꯦ ꯍꯟꯗꯛꯁꯦ ꯌꯥꯔꯦ
ꯌꯥ ꯅꯈꯣꯏꯗꯤ ꯂꯥꯏꯠ ꯊꯥꯕ꯭ꯔꯣ ꯃꯩ ꯊꯥꯕ꯭ꯔꯣ
ꯑꯩꯗꯣ ꯐꯦꯟ ꯃꯈꯥꯗ ꯂꯥꯏꯇꯔꯗꯨ ꯆꯠꯇꯕꯗꯨꯒꯤ
ꯑꯈꯣꯏꯗꯤ ꯅꯈꯣꯏꯒꯤ ꯀꯔꯤ ꯍꯥꯏꯁꯤꯔꯥ ꯐ꯭ꯂꯥꯁ ꯂꯥꯏꯠ ꯊꯣꯛꯄꯒꯨꯝ ꯂꯩ ꯎꯌꯦ
ꯑꯁ ꯌꯥꯔꯦ ꯌꯥꯝ ꯊꯣꯛꯈꯤꯅꯦ ꯑꯈꯣꯏ ꯔꯣꯝꯗꯗꯤ ꯖꯥꯠ ꯖꯥꯠ ꯊꯣꯛꯄꯅꯦ
ꯑꯩꯗꯤ ꯇꯦꯂꯔꯁꯤꯞꯀꯤ ꯋꯦꯗꯤꯡꯅꯤꯅ ꯐꯥꯏꯔ ꯋꯥ꯭ꯔꯛꯁ ꯊꯥꯕ꯭ꯔꯅ ꯈꯪꯕꯅꯤꯗ
ꯈꯔ ꯂꯩꯗꯤ ꯍꯧꯒꯅꯤ
ꯍꯣꯏ ꯅꯨꯌ ꯋ꯭ꯔꯛ ꯁꯤꯇꯤ ꯑꯥ ꯅꯨꯌꯋ꯭ꯔꯛ ꯁꯤꯇꯤ ꯃꯥꯡꯈ꯭ꯔꯦꯀꯣ ꯃꯤꯗꯤ
ꯈꯪꯗꯦ ꯃꯣꯏꯒꯤ ꯒꯤ ꯋꯦꯗꯤꯡꯒꯤ ꯀꯔꯤ ꯀꯔꯥ ꯇꯧꯁꯤꯔꯥ ꯈꯪꯗꯦ ꯑꯣ ꯃꯣꯏꯒꯤ ꯑꯥ ꯏꯟꯁꯇꯥꯒ꯭ꯔꯥꯝꯗ ꯌꯥꯝ ꯊꯥꯒꯠꯄꯗꯣ ꯑꯁꯦꯡꯕ꯭ꯔꯥ ꯃꯥꯏ ꯒꯥꯎꯟꯒꯨꯝꯕꯗꯣ
ꯑ ꯈꯪꯗꯦ ꯑꯩꯗꯤ ꯎꯗꯦ ꯑꯗꯨ ꯑꯗꯨꯈꯣꯏꯗꯣ ꯑꯩ ꯗꯤ ꯃꯥꯒꯤ ꯑ ꯀꯔꯤ ꯍꯥꯏꯁꯤꯔꯥ ꯃꯥꯒꯤꯗ ꯂꯥꯛꯄꯥ ꯁꯤꯡꯗꯨ ꯃꯈꯣꯏꯒꯤ ꯗ꯭ꯔꯦꯁ ꯈꯛꯇ ꯎꯔꯒ ꯂꯩꯌꯦ ꯃꯤꯑꯇꯩ ꯃꯒꯤꯗꯤ ꯎꯗꯦ
ꯑꯣ ꯃꯤꯁꯤꯡꯅ ꯊꯥꯒꯠꯄꯗꯣ ꯆꯨꯝꯕ꯭ꯔꯥ ꯆꯨꯝꯗꯕ꯭ꯔꯥ ꯈꯪꯗꯕꯗꯨꯒꯤ ꯃꯤ ꯈꯔꯅ ꯐꯦꯛꯅꯦ ꯑꯦ ꯑꯥꯏꯅꯦ ꯍꯥꯏꯔ ꯑꯦꯌꯥꯏ ꯅꯠꯇꯦ ꯕꯤꯗꯤꯑꯣꯗꯒꯤ ꯏꯁꯀ꯭ꯔꯤꯟ ꯁꯣꯠ ꯂꯧꯔꯒ ꯁꯦꯝꯕꯅꯦ ꯑꯗꯨ ꯍꯥꯏꯔ ꯂꯩꯗꯣ
ꯑꯣ
ꯑꯗꯨ ꯈꯪꯗꯦ ꯀꯥꯅꯥꯅ ꯆꯨꯝꯕ꯭ꯔꯥ ꯀꯥꯅꯥꯅ ꯂꯥꯟꯕ꯭ꯔꯥ
ꯇꯥꯗꯦꯗ ꯍꯟꯗꯛꯁꯨ ꯑꯦ ꯑꯥꯏ ꯌꯥꯝꯃꯟꯕꯒꯤ
ꯍꯣꯏ
ꯀꯔꯝꯕꯅ ꯆꯨꯝꯕ꯭ꯔꯥ ꯀꯔꯝꯕꯅ ꯂꯥꯟꯕ꯭ꯔꯥ ꯅꯣꯏꯗꯤ ꯍꯌꯦꯡ ꯆꯥ꯭ꯔꯁ ꯆꯠꯀꯦꯔꯣ
ꯆꯠꯀꯅꯤꯌꯦ ꯅꯈꯣꯏꯗꯤ
ꯍꯥ ꯆꯠꯀꯅꯤ ꯗ꯭ꯔꯦꯁ ꯍꯥꯞꯅꯤꯡꯉꯥꯏ ꯈꯪꯗꯕ ꯑꯗꯨꯒꯤ
ꯍꯣꯢ ꯑꯗꯨ ꯃꯥꯊ ꯁꯥꯏꯌꯦ
ꯑꯩꯁꯨ ꯑꯩꯒꯤꯗꯨ ꯍꯥꯞꯅꯤꯡꯉꯥꯏ ꯄꯦꯟꯈ꯭ꯔꯦ ꯐꯅꯦꯛꯈꯣꯏꯗꯣ
ꯍꯞꯃꯟꯕꯒꯤ ꯄꯦꯡꯈ꯭ꯔꯦ ꯑꯩꯁꯨ ꯑꯗꯨꯒ ꯑꯩꯗꯤ ꯐꯅꯦꯛꯗꯨ ꯄꯦꯡꯈ꯭ꯔꯦ
ꯍꯣꯏ ꯃꯤ ꯑꯇꯣꯞꯄꯒꯤ ꯇꯔꯥꯞꯁꯨ ꯍꯥꯞꯅꯤꯡꯕ ꯍꯌꯦꯡꯁꯦ
ꯑꯩꯈꯣꯏꯒꯤꯗꯤ ꯍꯥꯞꯅꯤꯡꯕ꯭ꯔꯣ ꯑꯦ
ꯀꯩ ꯀꯩ ꯀꯂꯥꯔ ꯂꯩꯕ꯭ꯔꯣ ꯅꯪꯉꯣꯟꯗ
ꯑꯩꯉꯣꯟꯗꯗꯤ ꯔꯦꯠ ꯈꯛꯇ ꯂꯩꯌꯦ ꯑꯗꯨꯁꯨ ꯑꯩꯈꯣꯏꯒꯤ ꯇ꯭ꯔꯥꯏꯞꯇꯤ ꯑꯃꯈꯛ ꯇꯂꯩꯕꯅꯦ
ꯑꯩꯗꯤ ꯅꯣꯏꯒꯤ ꯑꯃ ꯍꯥꯞꯄꯗꯣ ꯋꯥꯏ ꯑꯣꯏꯔꯒ ꯑꯥ ꯑꯦꯛꯁꯦꯞꯒꯤ ꯇꯥꯏꯞꯇꯥ ꯃꯤ ꯈꯔ ꯍꯥꯞꯄꯤꯅ ꯋꯥꯏ ꯋꯥꯏ ꯐꯅꯦꯛ ꯅꯣꯏꯒꯤ ꯋꯥꯏꯗꯣ
ꯑꯥ
ꯅꯛ ꯑꯁ ꯈꯪꯗꯦ ꯇ꯭ꯔꯦꯗꯤꯁꯅꯦꯜꯒꯤ ꯑꯦꯛ ꯁꯦꯞ ꯍꯥꯏꯁꯤꯔꯥ ꯑꯃ ꯍꯥꯞꯄꯗꯨ ꯑꯗꯨꯃꯥꯏꯅ ꯍꯥꯞꯅꯤꯡꯉꯦ
ꯑꯥ ꯑꯗꯨꯈꯣꯏꯗꯤ ꯄꯨꯔꯛꯇꯦ ꯑꯩꯒꯤꯗꯤ ꯑꯥ ꯀꯔꯤ ꯍꯥꯏꯁꯤꯔꯥ ꯅꯈꯣꯏꯅ ꯍꯥꯞꯄꯒꯨꯝꯅ ꯍꯞ- ꯄ ꯈꯤꯠꯇ ꯄꯨꯔꯛꯄꯅꯦ ꯑꯩꯗꯤ
ꯑꯗꯨ ꯅꯣꯔꯃꯦꯜꯒꯤ ꯐꯅꯦꯛꯀ ꯃꯥꯟꯅꯗꯕ꯭ꯔꯥ
ꯍꯥꯥ
ꯅꯣꯔꯃꯦꯜ ꯐꯅꯦꯛꯀ ꯃꯥꯟꯅꯗꯦ ꯑꯗꯨ ꯋꯥꯏꯠꯇꯣ
ꯍꯣꯏ ꯑꯥ ꯃꯥꯟꯅꯗꯦ ꯀꯔꯤꯒꯤꯔꯥ ꯍꯥꯏꯔꯗꯤꯀꯣ ꯑꯥ ꯃꯥꯟꯅꯕꯁꯨ ꯂꯩꯌꯦ ꯑꯗꯨꯒ ꯄꯁꯨꯅꯦ
ꯃꯊꯪ ꯅꯪ ꯌꯨꯝ ꯆꯠꯂꯗꯤ ꯄꯨꯔꯛꯑꯣ ꯑꯩ ꯍꯥꯞꯀꯦ ꯅꯍꯥꯟ ꯑꯩꯈꯣꯏ ꯁꯤꯅꯤꯌꯔ ꯅꯨ- ꯄꯤ ꯁꯤꯗ ꯂꯩꯕ ꯃꯇꯝꯗ ꯃꯥꯗꯤ ꯑꯗꯨꯝ ꯍꯥꯞꯄꯤꯕꯀꯣ ꯑꯗꯨ ꯈꯔ ꯁꯤꯟꯅꯤꯌꯔ ꯑꯣꯏꯒꯅꯤꯅ ꯉꯥꯏ ꯏꯀꯥꯏꯕꯒꯤ
ꯑꯩꯌꯥ ꯅꯪꯁꯨ ꯏꯀꯥꯏꯕ꯭ꯔꯣ
ꯍꯣꯏ ꯏꯀꯥꯏꯕ ꯈꯪꯉꯦ
ꯑꯩꯌꯥ ꯏꯀꯥꯏꯒꯅꯨꯅꯦ ꯅꯨꯄꯤ ꯆꯤꯡ ꯈꯠꯇꯅꯦ
ꯑꯁ ꯗꯨ ꯑꯣꯏꯔꯁꯨ ꯃꯤ ꯈꯔꯗꯤ ꯌꯥꯝ ꯐ꯭ꯔꯤꯂꯤ ꯑꯣꯏꯔꯗꯤ ꯈꯔ ꯏꯀꯥꯏꯕ ꯑꯗꯨꯒꯤꯅꯤꯗ ꯅꯪꯕꯨꯗꯤ ꯏꯀꯥꯏꯗꯦꯗ
ꯑꯁꯨꯝ ꯑꯩꯕꯨꯅ ꯏꯀꯩꯕꯒꯨꯝ ꯇꯧꯕꯅ ꯐꯩꯅꯦ ꯅꯪꯁꯤ ꯀꯔꯤꯔ ꯎꯝ ꯍꯨꯝ ꯑꯩꯈꯣꯏꯗꯤꯀꯣ ꯑꯩꯗꯤ ꯃꯤꯅ
ꯃꯤ ꯃꯤ ꯑꯣꯏꯔꯁꯨ ꯏꯀꯥꯏꯗꯦꯕ ꯅꯪꯉꯣꯟꯗꯗꯤ
ꯑꯁ ꯁꯤ ꯅꯨꯄꯤ
ꯈꯪꯗ꯭ꯔꯦ ꯑꯩꯈꯣꯏ ꯏꯃꯥꯟꯅꯕꯤꯁꯤꯡꯅꯀꯣ ꯃꯄꯟꯗ ꯊꯣꯛꯁꯦ ꯍꯥꯏꯕꯅꯦ ꯑꯗꯨꯁꯨ ꯑꯩꯗꯤ
ꯈꯪꯗꯔꯦ
ꯑꯥꯎꯁꯥꯏꯗ ꯃꯅꯤꯄꯨꯔ ꯆꯠꯅꯤꯡꯉꯥꯏꯔ ꯑꯦ ꯑꯣ ꯑꯆꯁꯥꯏ ꯌꯣꯔ ꯍꯣꯁꯇꯦꯜ ꯑꯗꯨꯗꯤ ꯂꯣꯛꯇꯥꯛ ꯆꯠꯂꯣ ꯅꯪꯗꯤ ꯅꯔꯨꯞ ꯈꯣꯏ ꯃꯩꯇꯩ ꯂꯩꯕꯅꯤꯅ ꯃꯣꯏꯒꯤ ꯗ꯭ꯔꯦꯁ ꯍꯥꯞꯄꯒ ꯆꯠꯂꯨ ꯌꯥꯝ ꯐꯖꯕꯅꯦ
ꯍꯣꯏ ꯌꯥꯝ ꯐꯖꯩꯀꯣ
ꯑꯩꯁꯨ ꯃꯩꯇꯩ ꯗ꯭ꯔꯦꯁ ꯍꯥꯏꯕ꯭ꯔꯥ ꯂꯣꯛꯇꯥꯛ ꯆꯠꯅꯤꯡꯉꯦ ꯃꯩꯇꯩ ꯗ꯭ꯔꯦꯁ ꯍꯥꯞꯗ꯭ꯔꯗꯤ ꯆꯠꯅꯤꯡꯉꯥꯏ ꯇꯜꯂꯦ ꯑꯩꯗꯤ
ꯑꯥ ꯑꯗꯨ ꯑꯗꯨꯁꯨ ꯑꯩꯗꯣ ꯂꯥꯁ ꯇꯥꯏꯝ ꯍꯥꯞꯄꯗꯣ ꯌꯝ ꯋꯥꯏꯌꯦꯕ ꯈꯨꯏꯒꯤ ꯐꯅꯦꯛꯗꯣ ꯀꯌꯥꯃꯨꯛꯁꯨ ꯂꯨꯕ꯭ꯔꯣ ꯑꯁ
ꯑꯥ ꯑꯩꯈꯣꯏ ꯍꯣꯁꯇꯦꯜ ꯆꯠꯅꯉꯥꯏ ꯅꯪꯅ ꯃꯣꯏꯗ ꯗ꯭ꯔꯦꯁ ꯅꯤꯕꯤꯈ꯭ꯔꯣ ꯆꯠꯁꯦ
ꯌꯦ
ꯃꯣꯏꯒꯤ ꯗ꯭ꯔꯦꯁ ꯅꯠꯇ꯭ꯔꯗꯤ ꯆꯠꯅꯤꯡꯉꯥꯏꯇꯜꯂꯦ ꯂꯣꯇꯁ ꯃꯇꯝꯗ ꯆꯠꯅꯤꯡꯕ
ꯍꯣꯏ ꯍꯣꯏ ꯌꯥꯝ ꯐꯖꯩꯀꯣ ꯊꯝꯕꯗꯤ ꯑꯥꯏ ꯁꯇꯤꯜ
ꯑꯗꯨꯕꯨ ꯑꯁ ꯈꯪꯗꯦ ꯃꯣꯏꯒꯤ ꯕꯣꯠꯇꯨ ꯇꯣꯡꯅꯤꯡꯉꯥꯏꯁꯨ ꯀꯤꯌꯦ ꯑꯩꯗꯤ ꯑꯆꯧꯕꯒꯨꯝꯕꯗꯤ ꯑꯃꯅꯦ ꯅꯣꯠ ꯗꯥ ꯇ꯭ꯔꯦꯗꯤꯁꯅꯦꯜ ꯋꯥꯟ ꯋꯤꯠ ꯀꯤꯗꯨꯗꯤ ꯑꯍꯥ ꯀꯖꯩꯌꯦ ꯑꯩꯗꯤ ꯍꯣꯔꯦꯟ
ꯏꯟꯖꯤꯡꯒꯤꯗꯨꯔꯥ
ꯑꯥ ꯏꯟꯖꯤꯟꯒꯤꯗꯤ ꯇꯣꯡꯕ ꯌꯥꯏ ꯏꯟꯖꯤꯟ ꯅꯠꯇꯕꯗꯤ ꯑꯗꯨ ꯂꯥꯏ
ꯑꯩꯈꯣꯏꯗꯤ ꯏꯟꯖꯤꯡ ꯅꯠꯇꯕ ꯑꯗꯨ ꯆꯠꯄꯅꯦ ꯑꯗꯨꯅ ꯍꯦꯟꯅ ꯅꯨꯡꯉꯥꯏꯌꯦ ꯑꯗꯨꯒ ꯑꯈꯣꯏꯕꯨꯗꯣ ꯌꯥꯝ ꯀꯔꯤ ꯍꯥꯏꯁꯤꯔꯥ ꯑꯝ ꯌꯥꯝ ꯀꯦꯌꯔ ꯇꯧꯕꯤꯕꯅꯤ ꯑꯩꯈꯣꯏꯅ ꯑꯥ ꯇꯣꯡꯕ ꯃꯇꯝꯗꯀꯣ ꯅꯣꯡ ꯆꯨꯕ ꯍꯧꯥꯎꯈ꯭ꯔꯦ ꯑꯗꯨꯒꯤ ꯑꯗꯨ ꯅꯨꯄꯤ ꯏꯃꯥꯅꯀꯣ
ꯑꯥ
ꯂꯩꯁꯕꯤ ꯑꯅꯤꯗꯨ ꯁꯥꯠꯇꯤꯡꯗ‌ꫭ ꯁꯦ ꯁꯦ ꯁꯦꯅ ꯄꯤꯕꯅꯤ ꯌꯥꯝ ꯅꯨꯡꯁꯤꯌꯦ
ꯍꫭꯏ ꯅꯪ ꯅꯍꯥꯟ ꯆꯠꯄꯗꯣ ꯑꯗꯨꯗꯅꯤꯀꯣ ꯑꯩꯅꯗꯤ ꯑꯇꯣꯞꯄ ꯃꯐꯝꯝꯗꯔꯅ ꯈꯟꯕ
ꯑꯥ ꯅꯠꯇꯦ ꯑꯗꯨꯁꯨ ꯑꯩꯈꯣꯏꯗꯤ ꯑꯥ ꯍꯣꯏ ꯑꯗꯨꯁꯨ ꯑꯩꯈꯣꯏꯗꯤ ꯂꯩ ꯀꯔꯤ ꯍꯥꯏꯁꯤꯔꯥ ꯚꯤꯌꯨ ꯄꯣꯏꯟꯗ ꯔꯤꯆ ꯇꯧꯔꯒ ꯐ꯭ꯔꯟ ꯈꯛꯇ ꯆꯠꯄꯅꯤ ꯑꯥ ꯃꯣꯇꯣꯔꯕꯣꯠ ꯂꯩꯕꯁꯤꯡ ꯑꯥ ꯃꯐꯝꯗꯣ
ꯑꯪꯗ ꯑꯥ
ꯑꯗꯨꯗ ꯆꯠꯇꯦꯕ
ꯑꯣ
ꯑꯗꯨꯒꯤ ꯈꯔ ꯔꯤꯒ꯭ꯔꯦꯠ ꯆꯠꯄꯅꯤ ꯑꯗꯨꯁꯨ ꯑꯗꯨꯒꯤ ꯍꯥ ꯍꯣꯏ ꯑꯗꯨꯁꯨ ꯂꯥꯏꯛ ꯑꯥꯗ ꯆꯠꯄꯅꯤ ꯂꯣꯇꯁ ꯑꯣꯇꯁꯨꯖ ꯀꯔꯤ ꯍꯥꯏꯁꯤꯔ ꯍꯣꯏ ꯑꯗꯨꯒ ꯕꯣꯠꯗꯥ ꯇꯣꯡꯕꯁꯨꯀꯣ ꯑꯣ ꯄꯩꯁꯥꯗꯨ ꯇꯥꯟꯕꯅꯤ
ꯑꯣ ꯀꯌꯥꯔꯥ ꯃꯣꯏꯗꯣ ꯄꯨꯡ ꯄꯨꯡ ꯑꯣꯏꯅ ꯂꯧꯕ꯭ꯔꯥ
ꯅꯠꯇꯦ ꯑꯩꯈꯣꯏꯅ ꯑꯥ ꯖꯔꯅꯤꯗꯨꯀꯣ
ꯑꯥ
ꯑꯥ ꯗꯤꯄꯦꯟꯗꯤꯡ ꯑꯣꯟ ꯖꯔꯅꯤ ꯂꯧꯕꯅꯤ ꯃꯈꯣꯏꯁꯨ ꯑꯩꯈꯣꯏꯗꯤ ꯊꯝꯕ ꯃꯐꯝ ꯐꯝꯗ ꯌꯧꯒꯦ ꯑꯗꯨꯒꯤ ꯋꯥꯟ ꯊꯥꯎꯖꯟ ꯐꯥꯏꯚ ꯍꯟꯗ꯭ꯔꯦꯠ ꯍꯥꯏꯌꯦ ꯌꯥꯝ ꯇꯪꯉ‌ꯦꯀꯣ ꯃꯤ ꯑꯍꯨꯝ
ꯑꯣ ꯑꯁ ꯇꯥꯡꯉꯦꯍꯦ ꯑꯗꯨꯗꯤ
ꯑꯁ ꯑꯗꯨꯗꯤ ꯑꯗꯨꯗ ꯄꯩꯁꯥ ꯇꯥꯟꯕ ꯆꯠꯈ꯭ꯔꯁꯤꯔ ꯈꯪꯗꯦ
ꯑꯣ
ꯑꯗꯨ ꯃꯤꯅꯤꯠ ꯀꯌꯥꯒꯨꯝꯕꯗꯤ ꯇꯣꯡꯕ꯭ꯔꯥ ꯅꯣꯏ
ꯑꯥ ꯑꯩꯈꯣꯏꯗꯤ ꯊꯝꯕꯜꯁꯨ ꯍꯦꯛꯄꯒꯤꯀꯣ ꯇ꯭ꯋꯦꯟꯇꯤ ꯃꯤꯅꯤꯠꯁ ꯇ꯭ꯋꯦꯟꯇꯤ ꯇꯨ ꯇ꯭ꯋꯦꯟꯇꯤ ꯐꯥꯏꯚ ꯃꯤꯅꯤꯠꯁ ꯃꯥꯜꯂꯦ ꯍꯣꯏ
ꯑ ꯑꯗꯨ ꯊꯝꯕꯥꯜꯒꯗꯤ ꯄꯩꯁꯥ ꯄꯤꯕ꯭ꯔꯥ
ꯄꯤꯗꯦ ꯑꯗꯨꯗꯤ ꯐ꯭ꯔꯤꯅꯤ
ꯑꯣ ꯌꯥꯝ ꯐꯩ ꯑꯗꯨꯗꯤ
ꯍꯣꯏ ꯕꯣꯠꯇꯤꯡ ꯈꯛꯇꯅꯤ ꯑꯗꯨꯁꯨ ꯑꯩꯈꯣꯏꯗꯨ ꯍ‌ꯦꯛ ꯃꯟꯕꯒꯤ ꯑꯩꯈꯣꯏꯅ ꯑ ꯅꯈꯣꯏꯒꯤꯁ‌ꯦ ꯈꯔ ꯌꯥꯝꯈ꯭ꯔꯦ ꯀꯣ ꯍꯥꯏꯌꯦ ꯏꯕꯅꯤꯁꯦ ꯑꯗꯒꯤ ꯏꯛ
ꯅꯦꯛꯁ ꯇꯥꯏꯝ ꯆꯠꯂꯗꯤ ꯄꯨꯔꯛꯑꯣ ꯑꯩꯒꯤꯁꯨ
ꯑꯣ ꯄꯨꯔꯛꯄꯤꯒꯦ ꯑꯣ ꯑꯩ ꯅꯪꯕꯨ ꯄꯤꯗꯦꯀꯣ ꯗꯤꯁ ꯇꯥꯏꯝ ꯑꯩꯌꯣ ꯑꫭ ꯏꯀꯥꯏ ꯈꯔ‌ꯦꯀꯣ ꯑꯌꯥ ꯌꯥ ꯌꯥ ꯌꯥ ꯌꯥ ꯑꯩ ꯂꯪꯈ꯭ꫪꯦ ꯑꯩ ꯁꫭꯏ ꯈꯔ‌ꯦ ꯑ ꯄꯨꯔꯛꯄꯤꯒ‌ꯦ ꯄꯥꯛ ꯀꯥꯎꯔꯣꯏ ꯑꯩ
ꯀꯥꯎꯕꯥ ꯑꯩꯗꯤ ꯅꯪ ꯅꯝꯕꯔ ꯗꯤꯂꯤꯠ ꯇꯧꯈ꯭ꯔꯅꯤ ꯈꯪꯉꯨ
ꯊꯝꯃꯣꯏ ꯅꯥꯏ
ꯅꯥꯅꯨ ꯅꯥꯅꯨ ꯍ ꯍꯣꯏ ꯐ ꯑꯔꯦ ꯑꯩ ꯅꯣꯠꯁ ꯏꯅꯤꯉꯥꯏ ꯂꯩꯕ ꯑꯗꯨ ꯏꯈꯤꯌꯦ
ꯑꯣ ꯑꯗꯨꯒ ꯑꯩꯕꯨ ꯑ ꯑꯩꯕꯨꯗꯤ ꯗꯤꯉꯪ ꯔꯣꯏ ꯂꯣꯏꯈ꯭ꯔꯦ ꯑꯌꯣ ꯑꯗꯨꯝ ꯊꯝ ꯑꯁ ꯑꯗꯨꯗꯤ ꯂꯩꯇꯦꯗ
ꯌꯦꯗꯤ ꯌꯦ
ꯅꯪꯒꯤ ꯃꯈꯣꯜ ꯈꯛꯇ ꯇꯥꯅꯤꯡꯉꯤ
ꯌꯥꯔꯦ ꯑꯗꯨꯗ ꯑꯣꯏꯔꯣꯏꯗꯕ ꯌꯥꯝ ꯐꯦꯛ ꯇꯥꯏꯀꯣ
ꯈꯪꯉꯦꯍꯦ ꯃꯤ ꯑꯃ ꯃꯥꯟꯈ꯭ꯔꯦꯍꯦ
ꯌꯥꯔꯦ ꯀꯅꯥꯅꯣ ꯃꯤ ꯑꯃ ꯍꯥꯏꯗꯅꯆꯦꯔꯥ ꯆꯦꯆꯦꯗꯨꯔ
ꯍꯣꯏ
ꯑꯩ ꯌꯥꯔꯅꯤ ꯌꯥꯔꯅꯤ ꯑꯗꯨꯗꯤ ꯃꯥꯟꯖꯅꯤꯡꯗꯦ ꯑꯩ
ꯑꯣ
ꯀꯔꯟ ꯅꯣꯏ